ꯇꯥꯕ꯭ꯔꯣ
ꯑꯣ ꯇꯥꯏꯌꯦ ꯇꯥꯏꯌꯦ
ꯍꯜꯂꯣ ꯆꯥꯗ꯭ꯔꯤꯌꯦ ꯊꯣꯡꯂꯤꯌꯦ
ꯉꯛꯇ꯭ꯔꯥ ꯀꯩꯗꯧꯔꯤꯒꯦ ꯑꯗꯨꯗꯤ
ꯑꯩ ꯍꯣꯆꯤꯛ ꯍꯤꯟꯖꯥꯡ ꯊꯣꯡꯉꯨꯏꯌꯦ ꯅꯣꯏꯗꯤ ꯆꯥꯔꯕꯣ
ꯆꯥꯗ꯭ꯔꯤꯗ
ꯍꯜꯂꯣ
ꯑꯣ ꯇꯥꯏꯌꯦ
ꯑꯣ ꯅꯣꯏ ꯆꯥꯔꯕꯣ ꯍꯥꯏꯕ
ꯑꯣ ꯑꯣ ꯑꯩ ꯆꯥꯗ꯭ꯔꯤꯗ
ꯑꯗꯨꯝ ꯂꯩꯌꯦ
ꯑꯣ
ꯅꯪ ꯆꯥꯗ꯭ꯔꯤꯗꯨꯗꯤ ꯊꯦꯡꯉꯦꯍꯦ ꯅꯪꯁꯨ
ꯍꯣꯏ ꯊꯦꯡꯉꯦ ꯊꯕꯛ ꯍꯂꯛꯑꯒ ꯆꯥꯛ ꯏꯟꯖꯥꯡ ꯊꯣꯡꯕꯒꯤ
ꯅꯇꯣꯝ ꯂꯩꯔꯤꯔꯣ
ꯍꯣꯏ ꯇꯨꯡꯅ ꯔꯦꯟꯗ ꯂꯩꯕꯅꯦ
ꯑ
ꯅꯪꯗꯤ
ꯅꯤꯔ ꯍꯣꯁꯇꯦꯜꯗ ꯂꯩꯗ
ꯎꯝ ꯍꯣꯁꯇꯦꯜꯗ ꯂꯩꯔ ꯍꯧꯖꯤꯛꯐꯥꯎ ꯆꯥꯛ ꯆꯥꯗ꯭ꯔꯤꯕ
ꯎꯝ ꯆꯥꯛꯇꯨ ꯆꯥꯅꯤꯡꯗꯕ ꯑꯆꯥꯄꯣ ꯑꯣꯏꯅ ꯂꯩꯔꯦ ꯍꯣꯔꯦꯟ ꯕꯣꯜ ꯌꯦꯡꯉ ꯆꯥꯗꯨꯏꯅꯤ ꯇꯨꯝꯃꯣꯏꯗ ꯉꯁꯤꯗꯤ
ꯇꯩꯒꯤ
ꯊꯥ
ꯀꯩꯒꯤ ꯇꯨꯝꯂꯣꯏꯗꯕ
ꯑꯁ ꯇꯨꯝꯅꯤꯡꯗꯦꯗ ꯕꯣꯜ ꯌꯦꯡꯗꯣꯏꯅꯦꯅ ꯉꯁꯤꯗꯤ ꯇꯨꯝꯗ꯭ꯔꯦ ꯕꯣꯜ ꯌꯦꯡꯈꯥꯏꯒꯦ
ꯅꯤꯛꯈꯥꯏꯔꯣ ꯅꯤꯛꯈꯥꯏꯔꯣ
ꯅꯪꯅꯤ ꯌꯦꯡꯉꯣꯏꯗ꯭ꯔꯣ
ꯌꯦꯅꯤꯡꯗꯦꯅ ꯕꯣꯜꯀꯁꯦ
ꯀꯩꯒꯤ
ꯏꯟꯇ꯭ꯔꯦꯁ ꯂꯩꯇꯦ ꯑꯩꯗꯤ
ꯏꯁ ꯉꯁꯤꯗꯤ ꯇꯤꯝ ꯅꯩꯈꯥꯏꯕꯤ ꯉꯥꯛꯇꯡꯅꯤꯀꯣ
ꯏꯟꯇ꯭ꯔꯦꯁ ꯂꯩꯇ꯭ꯔꯦ ꯑꯩ ꯇꯤꯝ ꯑꯩꯅ ꯄꯥꯝꯕ ꯁꯤꯡ ꯁꯤꯈ꯭ꯔꯕꯅꯤꯅ
ꯔꯣꯅꯥ ꯑꯗꯣ ꯅꯦꯃꯔꯔꯣ ꯔꯣꯅꯥꯜꯗꯣꯔꯣ
ꯔꯣꯅꯥꯜꯗꯣ
ꯋꯇꯔ ꯐꯅꯦꯜ ꯃꯗꯤ ꯅꯤꯛꯁꯀꯤ ꯋꯥꯜ ꯀꯥꯞ ꯌꯥꯎꯔꯔꯣꯏ
ꯍꯥꯥ
ꯅꯦꯛꯁꯀꯤ ꯌꯥꯔꯔꯣꯏꯕ ꯃꯥꯗꯤ ꯑꯗꯣ ꯀꯔꯤ ꯌꯦꯟꯁꯥꯡ ꯊꯣꯡꯒꯦ ꯇꯧꯔꯤꯅꯣ꯫
ꯀꯪꯁꯣꯏꯅꯦ ꯀꯪꯁꯣꯏ ꯌꯦꯟꯗꯦꯝꯅꯦ ꯑꯂꯨꯅꯦ ꯈꯥꯃꯦꯟ ꯑꯁꯤꯟꯕꯅꯦ꯫
ꯀꯪꯁꯣꯢꯗꯣ
ꯈꯪꯗꯦ ꯍꯥꯎꯕ ꯍꯥꯎꯇꯥꯕꯗꯤ ꯄꯪꯊꯣꯡ ꯊꯣꯡꯉꯦ ꯢꯊꯟꯅ ꯂꯩꯕꯅꯤꯅ ꯄꯣꯔꯤꯡ ꯌꯥꯝꯆꯨꯕ ꯑꯗꯨꯒꯤ
ꯅꯋꯥꯕ ꯃꯥꯜꯂꯣ ꯅꯋꯥꯕ ꯃꯥꯜꯂꯦꯀꯣ ꯑꯃꯨꯛ ꯈꯣꯕꯤ꯫ ꯉꯁꯤꯗꯤ ꯆꯥꯛꯆꯥꯥ ꯂꯣꯢꯔꯒ ꯇꯨꯝꯕꯤ ꯍꯥꯏꯕꯗꯨꯅꯤꯅꯦ꯫
ꯎꯝ꯫ ꯆꯥꯕ ꯂꯣꯢꯔ ꯇꯨꯝꯗꯨꯢꯅꯦ
ꯍꯣꯏꯗ ꯋꯥꯔꯗꯤ ꯇꯨꯝꯊꯣꯛꯑꯣꯗ ꯑꯈꯣꯢꯗꯤ__
ꯋꯥꯔꯦ ꯊꯕꯛ ꯇꯧ
ꯛꯩꯈꯣꯏꯗꯤ ꯕꯣꯜ ꯉꯥꯏꯕ ꯑꯣꯏꯅ__ ꯒꯦꯝ ꯁꯅꯥꯔꯒ ꯂꯩꯒꯦ ꯉꯁꯤꯗꯤ꯫
ꯅꯪ ꯆꯍꯤ ꯀꯦꯌꯥ ꯁꯨꯔꯒꯦ ꯑꯉꯥꯡ ꯑꯣꯏꯔꯝꯅꯤ꯫
ꯎꯝ ꯇ꯭ꯋꯦꯟꯇꯤ ꯋꯥꯟ ꯁꯨꯒꯦ ꯗꯧꯔꯦ꯫
ꯅꯪꯗꯤ꯫
ꯑꯩꯗꯤ ꯑꯉꯥꯡꯅꯤꯅꯦ ꯂꯦꯡꯒꯅꯤ ꯑꯩꯈꯣꯢ
ꯍꯜꯂꯝꯃꯗꯤ ꯏꯆꯦ ꯀꯥꯎꯒꯦ ꯇꯧꯕꯅꯤꯅ__
ꯅꯪ ꯇ꯭ꯋꯦꯟꯇꯤ ꯋꯥꯟ ꯀꯝꯄ꯭ꯂꯤꯠ ꯁꯨꯔꯕꯅꯦ꯫
ꯁꯨꯗ꯭ꯔꯤ ꯑꯁꯤ ꯑꯩ ꯃꯊꯪꯒꯤ ꯃꯊꯪ ꯊꯥꯗ ꯁꯨꯒꯅꯤ꯫
ꯎꯝ꯫ ꯑꯩꯅ ꯈꯖꯤꯇꯪ__ ꯑꯉꯥꯡ ꯑꯣꯏꯕꯅꯦ ꯀꯨꯟ ꯁꯨꯒꯗꯧꯔꯦ ꯁꯤ ꯊꯥꯁꯦ꯫
ꯀꯨꯟ ꯁꯨꯨꯗꯣꯔꯦ꯫ ꯎꯝ ꯌꯥꯏ ꯆꯍꯤꯅꯤꯅ
ꯀꯨꯟꯁꯨꯨꯗꯧꯔꯦ ꯁꯤ ꯊꯥ ꯇ꯭ꯋꯦꯟꯇꯤ ꯐꯣꯔ ꯂꯥꯛꯑꯅꯦ ꯀꯨꯟꯁꯨꯨꯔꯅꯤ ꯀꯝꯄ꯭ꯂꯤꯠ
ꯑꯗꯣ ꯎꯝ ꯅꯨꯡꯁꯤꯅꯕꯒ ꯂꯩꯔꯕꯣ꯫
ꯂꯩꯇꯦꯗ ꯑꯗꯨ
ꯏꯁ ꯀꯩꯒꯤ ꯂꯩꯇ꯭ꯔꯤꯅꯣꯅꯦ꯫
ꯅꯨꯡꯁꯤꯅꯥꯕ ꯊꯝꯕ ꯌꯥꯄꯥ ꯅꯠꯇ꯭ꯔꯤꯗ
ꯅꯈꯣꯟꯁꯨ ꯐꯖꯩ ꯅꯁꯛꯁꯨ ꯐꯖꯔꯝꯗꯣꯏ ꯃꯥꯜꯂꯤ ꯑꯗꯣ ꯂꯩꯇ꯭ꯔꯤꯕ꯫
ꯁꯛ ꯐꯖꯕꯅ ꯅꯨꯄꯥ ꯀꯣꯏꯕꯅꯦ
ꯑꯗꯨꯝ ꯍꯥꯏꯕꯅꯤꯗ ꯅꯈꯣꯟꯖꯨ ꯕꯖꯩ ꯁꯛꯆꯨ ꯕꯖꯔꯝꯗꯣꯏ ꯃꯥꯜꯂꯦ ꯍꯥꯏꯕ ꯑꯗꯨꯝ
ꯎꯝ ꯐꯖꯅꯤ ꯊꯤ ꯊꯤꯕꯅꯦ ꯌꯣꯡ ꯃꯥꯜꯂꯦ
ꯁꯤꯏꯁ ꯏꯁ ꯅꯁꯥꯊꯟꯗꯗꯤ ꯑꯗꯨꯃꯥꯏ ꯍꯥꯏꯕ ꯇꯥꯕ ꯑꯦ ꯅꯪꯒꯤꯗꯃꯛ ꯌꯣꯝ ꯃꯥꯜꯁꯨ ꯃꯤꯒꯤꯗꯃꯛ ꯐꯖꯔꯝꯃꯅꯤ ꯃꯤꯗꯃꯛ ꯐꯖꯔꯝꯗꯤ
ꯌꯣꯡ ꯌꯣꯡ ꯃꯥꯔꯛꯄꯅꯦ
ꯁꯤꯁꯤ ꯎꯝ ꯊꯕꯛ ꯆꯠꯄ ꯋꯥꯕ꯭ꯔꯣ
ꯋꯥꯏ
ꯄꯨꯡ ꯀꯌꯥꯗꯒꯤ ꯆꯠꯀꯦ
ꯎ ꯇꯔꯥ ꯅꯪ
ꯎ ꯄꯨꯡ ꯇꯔꯥꯗꯤ ꯆꯠꯂ ꯄꯨꯡ ꯀꯌꯥ ꯍꯜꯂꯛꯏꯕ
ꯇꯔꯦꯠꯗ
ꯑꯣ ꯊꯦꯡꯉꯦꯍꯦ
ꯍꯣꯏ ꯊꯦꯡ
ꯍꯥꯥ
ꯊꯦꯡꯉꯦ ꯍꯣꯏ
ꯑꯣ ꯑꯗꯨꯅ ꯊꯟꯊ ꯍꯜꯂꯒ ꯆꯥꯝꯃꯨꯛ ꯊꯣꯡꯉꯒ ꯆꯥꯏꯅꯤꯅꯦ ꯅꯨꯡꯁꯤꯌꯦ
ꯂꯥꯛꯑ ꯊꯣꯡꯕꯅꯤ ꯍꯣꯏ
ꯑꯁ ꯑꯩ ꯂꯩꯔꯝꯃꯗꯤ ꯊꯣꯡꯕꯤꯕ ꯌꯥꯕꯅꯤꯅꯦ ꯅꯪꯒꯤ ꯆꯥꯛꯀ ꯏꯟꯁꯥꯡꯒ ꯆꯥꯛꯖꯥ ꯂꯣꯏꯔꯗꯤ ꯇꯨꯝꯒꯅꯤ ꯑꯗꯨꯗꯤ
ꯆꯥꯛ ꯂꯣꯏꯔꯗꯤ ꯐꯣꯟ ꯉꯍꯥꯛ ꯌꯦꯡꯂꯅꯤ ꯑꯗꯨꯝ
ꯑꯣ ꯗ꯭ꯔꯃꯥꯒꯨꯝꯕ ꯌꯦꯡꯕ꯭ꯔꯣ
ꯑꯦꯐꯕꯤꯗ ꯈꯇꯡ ꯌꯦꯡꯕꯅꯤ ꯋꯥꯔꯤꯔꯤ ꯇꯥꯕ
ꯋꯥꯔꯤꯗ ꯉꯥꯎꯖꯕ ꯍꯥꯏ ꯑꯗꯨ
ꯋꯥꯔꯤꯗ ꯉꯥꯎꯖꯕ
ꯎꯝ ꯑꯗꯨꯅ ꯅꯨꯄꯤꯁꯤꯡꯁꯦ ꯗ꯭ꯔꯃꯥ ꯌꯥꯝ ꯌꯦꯡꯕꯒꯤ ꯅꯪꯁꯨ ꯗ꯭ꯔꯃꯥ ꯌꯦꯡꯕ꯭ꯔꯣ ꯍꯥꯏꯅ ꯈꯟꯕ ꯏꯅꯤꯃꯦꯒꯨꯝꯕ ꯌꯦꯡꯗꯦ
ꯌꯦꯡ
ꯎꯝ
ꯍꯣꯔꯣꯟ ꯏꯁꯇꯣꯔꯤꯒꯨꯝꯕ ꯀꯩ ꯍꯥꯏ
ꯍꯔ ꯀꯜꯂꯦ ꯅꯪꯗꯤ ꯅꯊꯟ ꯂꯩꯔ ꯍꯣꯔꯣ ꯁ꯭ꯇꯣꯔꯤ ꯇꯥꯏꯅꯤꯅꯦ
ꯇꯃꯤ ꯑꯣꯏ ꯄꯥꯝꯖꯕ
ꯁꯥꯊꯤꯔꯝꯗꯣꯏ ꯃꯥꯜꯂꯦ ꯑꯗꯨꯝ ꯇꯥꯛꯄꯗꯤ ꯅꯪꯁꯦ
ꯑꯥ
ꯁꯥꯊꯤꯔꯝꯗꯣꯏ ꯃꯥꯜꯂꯦꯕ
ꯃꯅ ꯇ ꯀꯔ ꯌꯥꯝ ꯃꯅꯅ ꯇ ꯀꯔ
ꯎꯝ ꯌꯥꯏꯅ ꯑꯁ ꯑꯩꯈꯣꯏꯗꯤ ꯃꯔꯛ ꯃꯔꯛ ꯃꯔꯛꯇ ꯑꯩꯈꯣꯏ ꯑꯩꯒꯤ ꯏꯊꯟꯅ ꯂꯩꯕꯗꯨꯗꯤ ꯑꯩꯒꯤ ꯏꯊꯟꯗ ꯇꯩ ꯇꯝꯗꯤ ꯇꯥ ꯉꯝꯗꯦꯍꯦ ꯀꯤꯌꯦ ꯋꯥꯔꯤꯗꯣ ꯕꯦꯛꯒ꯭ꯔꯥꯎꯟ ꯃ꯭ꯌꯨꯖꯤꯛꯅꯦ ꯀꯤꯌꯦꯅꯦ ꯑꯩꯒꯤ ꯍꯣꯔꯣꯔ ꯏꯁꯇꯣꯔꯤꯗꯨ ꯃꯩꯇꯩꯂꯣꯟꯗ ꯇꯥꯔꯕ꯭ꯔꯣ ꯏꯪꯂꯤꯁꯇ ꯇꯥꯕ꯭ꯔꯣ
ꯑꯇꯩ ꯂ‌ꯣꯏꯅ
ꯑꯁ ꯃꯩꯇꯩꯒꯤꯗꯤ ꯈꯔ ꯀꯤꯔꯝꯗꯧ ꯃꯥꯜꯂꯦ ꯑꯩꯁꯨ ꯇꯨꯝꯃꯝꯗꯏ ꯑꯗꯨꯝ ꯇꯥꯔ ꯇꯨꯝꯕꯅꯦ ꯋꯥꯔꯤ ꯇꯥꯔ ꯇꯨꯝꯁꯨ ꯑꯗꯨꯝ ꯅꯨꯡꯉꯥꯏꯅꯦꯕ
ꯎꯝ ꯕ‌ꯣꯔꯗꯤꯡꯉꯥꯛꯇ ꯍ‌ꯣꯁꯇ‌ꯦꯜ ꯂꯩꯔ ꯂꯥꯏꯔꯤꯛ ꯄꯥꯗꯔꯅ‌ꯦ
ꯄꯥꯏ ꯑꯗꯣ ꯉꯁꯤ ꯁꯨꯇꯤꯅꯦꯅ ꯄꯥꯗꯦꯗ
ꯄꯥꯕ ꯌꯥꯗ꯭ꯔꯣ ꯑꯉꯥꯡ ꯑꯣꯏꯔꯤ ꯀꯥꯏꯅꯤ ꯂꯥꯏꯔꯤꯛꯇꯨ ꯐꯖꯅ ꯇꯝꯃꯨ ꯂꯥꯏꯔꯤꯛ ꯇꯝꯃꯨꯁꯦ ꯑꯩꯈꯣꯏꯗꯤ ꯇꯝꯅꯤꯡꯗꯕ ꯇꯝꯅꯤꯡꯗꯕꯒꯤ ꯇꯣꯛꯂꯕꯅꯤꯅ
ꯎꯝ ꯇꯨꯌꯦꯜꯐꯇꯤ ꯂꯣꯏꯁꯤꯜꯂꯝꯕꯅꯤꯅ
ꯂꯣꯏꯁꯤꯟꯗꯦ ꯇꯦꯡ ꯈꯛꯇ ꯂꯣꯏꯁꯤꯟꯃꯦ ꯑꯗꯨ ꯑꯩꯅ ꯁꯀꯨꯜ ꯀꯥꯅꯤꯡꯉꯛꯇꯕ ꯂꯥꯏꯔꯤꯛ ꯄꯥꯕꯥ ꯈꯔ ꯇꯟꯒꯟꯕ
ꯑꯆꯥ ꯑꯩꯅ ꯀꯥꯏꯗꯅ
ꯍꯥꯥ
ꯍꯣꯏꯗ ꯃꯥ ꯃꯁꯥ ꯃꯁꯥꯒꯤꯅꯦꯗ ꯀꯥꯏꯗꯦꯕ ꯇꯥꯕꯔ‌ꯣ
ꯎꯝ ꯃꯤ ꯄꯕ ꯇꯥꯟꯅꯤ ꯀꯩ ꯎꯄꯥꯏ ꯂꯩ
ꯍꯣꯏ ꯇꯜꯂꯗꯤ ꯑꯨꯄꯥꯏ ꯂꯩꯇꯦꯕꯨ
ꯎꯝ
ꯑꯩꯈꯣꯏꯁꯨ ꯌꯥꯝ ꯇꯟꯕꯅꯦ ꯂꯥꯏꯔꯤꯛ ꯄꯥꯕ ꯑꯩꯁꯦ ꯐꯣꯟ ꯂꯩꯔꯗꯤꯀꯣ ꯐꯣꯟꯒ ꯂꯥꯏꯔꯤꯛ ꯊꯝꯃꯗꯤ ꯐꯣꯟ ꯄꯥꯏꯒꯅꯤ ꯑꯗꯨꯝ ꯑꯁ ꯋꯥꯔꯦ ꯋꯥꯔꯦ ꯉꯁꯤꯗꯤ ꯏꯃꯥꯃꯥꯏ ꯉꯥꯁꯤꯗꯤ ꯅꯪꯗꯤ ꯉꯔꯥꯡ ꯉꯥꯟꯅ ꯇꯨꯝꯕ꯭ꯔꯣ
ꯉꯥꯔꯥꯡꯂ‌‌ꯣ ꯍꯣꯏ ꯉꯥꯟꯅ‌ ꯇꯨꯝꯃ‌ꯦ
ꯍꯣꯏ ꯑꯥ
ꯅꯣꯡ ꯆꯨꯕ ꯅ‌ꯣꯏꯔꯣꯝꯗꯤ
ꯑꯩꯈꯣꯏꯔꯣꯝꯗꯗꯤ ꯉꯥꯁꯥꯏ ꯆꯨꯕ ꯍꯧꯖꯤꯛꯇꯤ ꯆꯨꯗ꯭ꯔꯦ
ꯑꯩꯈꯣꯏꯅ ꯍꯧꯖꯤꯛꯁꯨ ꯆꯨ ꯂꯩꯔꯦ
ꯎꯝ ꯆꯨꯗ꯭ꯔ‌ꯦꯗ ꯑꯁ ꯅꯣꯡꯆꯨꯁꯨ ꯁꯥꯏꯗ ꯁꯥꯏꯀꯣ
ꯎꯝ ꯁꯥꯏ ꯃꯁꯨ ꯒꯥꯌꯟ ꯇꯕꯅꯠꯇꯦ
ꯋꯦꯗꯔꯁꯦ ꯉꯥꯎꯕꯒꯨꯝ ꯇꯧꯔꯦꯅꯦ ꯅꯥꯒꯦ ꯅꯥꯒꯦ ꯇꯧꯔ ꯂꯩ ꯋꯦꯗꯔꯁꯦ
ꯎꯝ
ꯑꯝ ꯍꯝ ꯉꯥꯁꯥꯏ ꯃꯣꯔ‌ꯣꯛ ꯑꯁꯥꯕ ꯆꯥꯔꯨꯕꯒꯤ ꯄꯨꯛꯁꯤ ꯌꯥꯗ꯭ꯔꯦ ꯅꯪꯁꯨ ꯃꯣꯔꯣꯛ ꯑꯁꯥꯕ ꯆꯥꯔꯨꯕ ꯇꯥꯕ꯭ꯔꯣ
ꯑꯥ
ꯅꯪꯁꯨ ꯃꯣꯔꯣꯛ ꯑꯁꯥꯕ ꯆꯥꯕ꯭ꯔꯣ
ꯍꯣꯏ ꯑꯩꯗꯤ ꯄꯥꯝꯖꯕꯒ
ꯄꯥꯝꯖꯈ꯭ꯔꯕ ꯑꯝ
ꯁꯤꯡꯖꯨꯒꯨꯝꯕ ꯍꯥꯏꯔꯒꯗꯤ ꯎ ꯂꯣꯏꯔꯦ ꯑꯩꯗꯤ
ꯁꯤꯡꯖꯨꯗ ꯉꯥꯎꯖꯕꯤ ꯍꯥꯏꯕꯗꯨꯔꯣ ꯅꯪꯁꯦ
ꯁꯤꯡꯖꯨꯗ ꯉ ꯥꯎꯖꯕꯤꯅꯤ ꯑꯩꯁꯤ ꯃꯤꯃꯤ ꯁꯤꯡꯖꯨꯒꯨꯝꯕꯗ
ꯄꯥꯔꯠꯇꯤ ꯑꯣꯏꯕ ꯌꯥꯏꯌꯦ ꯑꯗꯨꯗꯤ
ꯑꯝ
ꯍꯥꯎꯅꯤ
ꯑꯍꯥꯕꯤꯁꯨ ꯍꯥꯎꯏ ꯀꯣꯕꯤꯒ ꯀꯣꯠꯂ ꯆꯥꯎ
ꯃꯪꯒꯟꯗꯨ ꯄꯥꯎꯗꯔ
ꯑꯝ
ꯨ ꯖꯨꯕ
ꯆꯦꯡꯅꯤꯗ
ꯅꯪ ꯍꯣꯏ
ꯑꯝ
ꯄꯨꯛꯁꯦ ꯈꯣꯡꯉꯦ